ꯑ ꯀꯩꯗꯔꯤꯅ ꯑ ꯇꯥꯔꯦ
ꯊꯕꯤ
ꯑꯣ ꯆꯥꯛ ꯆꯥꯔꯕꯣ
ꯆꯥꯔꯦꯗ ꯅꯪꯗꯤ
ꯀꯩ ꯃꯤꯊꯦꯜ ꯆꯒꯦ
ꯖꯤꯖꯤꯈꯣꯏ ꯑꯣꯛꯁꯥ ꯆꯥꯏ
ꯑꯥꯎ ꯍꯅꯥꯏꯅꯦ
ꯅꯪꯗꯤ ꯀꯩꯗꯧꯔꯤꯅꯣ
ꯑꯩ ꯉꯁꯦ ꯀꯩꯅꯣ ꯇꯧꯕꯗꯣ ꯌꯦꯡꯉꯒ
ꯑ
ꯅꯪꯗꯂꯣ ꯑ ꯁꯦꯟ ꯇꯧꯔꯒ
ꯑꯩꯗꯤ ꯂꯣꯏꯔꯦꯕ
ꯑꯩꯒꯤꯗꯤꯋꯥꯂꯤ
ꯑꯣ ꯂꯩꯔꯕꯅꯤ ꯅꯪ ꯎꯄꯥꯏ ꯂꯩꯇꯦꯕ ꯑꯗꯨꯝ ꯉꯥꯏꯗ꯭ꯔꯗꯤ
ꯑꯣ ꯑꯁꯤ ꯃꯣꯏꯒꯤꯗꯣ ꯍꯟꯖꯤꯟ ꯍꯟꯖꯤꯟ ꯑꯗꯨꯝ ꯇꯧꯕ ꯌꯥꯕ ꯂꯣꯏꯔꯒ
ꯃꯤ ꯑꯃꯗꯔ ꯍꯥꯏꯗꯤ ꯂꯣꯏꯔꯒ ꯍꯥꯏꯗꯤ ꯊꯥꯔꯇꯤ ꯐꯥꯎꯔ
ꯑꯦ ꯑꯁꯤ ꯑꯁꯤ
ꯍꯥꯏꯗꯤ ꯏꯕꯥꯅꯤ ꯇꯧꯕꯗꯨꯔꯣ ꯅꯠꯇꯦ ꯃꯉꯥꯔꯥꯛ ꯇꯧꯕ ꯌꯥꯕꯅꯤ ꯃꯉꯥꯔꯥꯛ
ꯑꯣ ꯋꯥꯟ ꯄꯥꯔꯁꯟꯗ
ꯑꯧ ꯑꯩꯅ ꯅꯪꯕꯨ ꯃꯉꯥꯔꯛ ꯅꯪꯅ ꯑꯩꯕꯨ ꯃꯉꯥꯔꯛ ꯀꯣ ꯑꯗꯨꯕꯨ ꯑꯩꯗꯤ ꯂꯣꯏꯈ꯭ꯔꯕꯅꯤꯅ ꯎꯄꯥꯏ ꯂꯩꯇ꯭ꯔꯦꯕ ꯍꯣꯏ ꯃꯤꯌꯥꯝ ꯃꯥꯗ ꯃꯉꯥ ꯇꯧꯕꯤ ꯌꯥꯅꯤ
ꯑꯁꯤꯒꯤ ꯑꯦꯁ ꯑꯦ ꯐ꯭ꯔꯦꯟꯁꯨ ꯑꯗꯨꯝ ꯑꯣꯏꯕ ꯌꯥꯏ
ꯑꯗꯨ ꯈꯪꯗꯦ ꯃꯤ ꯈꯔꯗꯒꯤꯗꯤꯀꯣ ꯇꯧꯕ ꯉꯝꯗꯕꯁꯨ ꯂꯩꯕꯅꯦ ꯈꯪꯗꯦ ꯁꯤ ꯑꯦꯞꯁꯨ ꯖꯥꯠꯖꯥꯠꯅꯤ
ꯎꯝ ꯅꯣꯡ ꯇꯥꯕ꯭ꯔꯣ ꯁꯥꯕ꯭ꯔꯣ
ꯍꯧꯖꯤꯛꯇꯤ ꯁꯥꯥꯕꯁꯨ ꯅꯠꯇꯦ ꯇꯥꯁꯨ ꯇꯥꯗꯦꯗ ꯑꯗꯨꯝ ꯆꯞ ꯆꯥ ꯍꯥꯏꯕ
ꯑꯩꯈꯣꯏ ꯏꯁꯨ ꯁꯥꯏꯌꯦ ꯑꯗꯨꯣ
ꯅꯪ ꯌꯨꯝꯗ ꯂꯩꯕ꯭ꯔꯥꯕ ꯑꯣ
ꯍꯟꯅ ꯑꯩꯗꯣ ꯀꯩꯅꯣꯗ ꯂꯩꯕ ꯑꯁꯥꯝꯗꯀꯣ ꯍꯥ ꯑꯃꯨꯛꯀ ꯌꯨꯝꯗ ꯂꯩꯕ ꯅꯪꯗꯤ
ꯑꯩ ꯀꯩꯅꯣꯗ ꯂꯩ ꯑꯩꯒꯤ ꯏꯝꯐꯥꯜꯗ
ꯍꯥꯥ
ꯏꯝꯐꯥꯜꯗ ꯂꯩꯌꯦꯕꯏꯗꯤ
ꯑꯣ ꯑꯩꯁꯨ ꯍꯥꯟꯅ ꯍꯥꯟꯅ ꯂꯩꯔꯝꯕꯅꯤꯅꯦ
ꯑꯣ ꯍꯧꯖꯤꯛꯅꯈꯟꯗ ꯂꯩꯕ꯭ꯔꯥ
ꯑꯖꯤꯇꯤ ꯈꯨꯨꯟꯗ ꯂꯩꯌꯦ
ꯑꯣ ꯑꯗꯨ ꯈꯨꯟꯅꯗꯤ ꯊꯕꯛ ꯆꯤꯟꯗ꯭ꯔꯅꯦ
ꯈꯨꯟꯗꯗꯤ ꯁꯨꯝ ꯐ꯭ꯔꯤ ꯑꯣꯏꯌꯦ
ꯐꯥꯏꯗꯗꯨꯗꯒꯤ ꯊ ꯊꯕꯜ ꯂꯩꯗ꯭ꯔꯗꯤ ꯈꯨꯟꯗ ꯂꯩꯕ ꯅꯨꯡꯉꯥꯏꯕꯅꯤ ꯊꯕꯛ ꯑꯗꯨꯕꯨ ꯊꯕꯛ ꯌꯥꯝꯕꯤꯕꯒꯈꯨꯟ ꯂꯩꯌꯦꯗꯤ
ꯎꯝ ꯇꯧꯅꯤꯡꯉꯥꯏ ꯂꯩꯇꯦ ꯋꯥꯔꯤꯁꯦ ꯀꯔꯤ ꯀꯔꯤ ꯋꯥꯔꯤ ꯁꯥꯗꯣꯏꯅꯣ ꯈꯪꯗꯦ
ꯑꯁ ꯑꯗꯨꯝ ꯃꯊꯟꯗ ꯑꯗꯨꯝ ꯊꯣꯛꯄ ꯍꯧꯔꯅꯤꯗꯪ
ꯑ ꯒꯦꯝꯦꯝ ꯁꯥꯟꯅꯕ꯭ꯔꯣ ꯅꯪꯗꯤ
ꯑꯩ ꯁꯥꯟꯅꯗꯦ ꯅꯍꯥꯟꯗꯤ ꯁꯥꯟꯅꯔꯝꯃꯦꯕꯀꯣ ꯍꯥꯏꯗꯤ ꯌꯥꯝ ꯍꯥꯏꯕꯗꯤ ꯅꯗꯤ ꯑꯗꯨꯝ ꯇꯥꯏꯝ ꯄꯥꯁꯀꯤ ꯑꯣꯏꯅ ꯑꯦꯝ ꯑꯦꯜꯗꯤ ꯈꯤꯇꯪ ꯁꯥꯟꯟꯅꯔꯛꯑꯝꯕꯅꯤ ꯍꯜ ꯂꯤꯗꯤ ꯁꯅꯦ ꯑꯣ ꯁꯅꯥꯕꯨꯁꯨ ꯍꯩꯗꯦꯗ ꯑꯩꯈꯣꯏꯗꯤ
ꯎꯝ ꯑꯩꯁꯨ ꯃꯇꯝ ꯂꯦꯟꯕꯒꯤ ꯑꯗꯨꯝ ꯁꯥꯟꯅꯕꯅꯤꯅ
ꯍꯧꯖꯤꯛꯇꯤ ꯍꯧꯖꯤ ꯅꯥꯕ ꯃꯇꯝ ꯂꯩꯔꯝꯃꯣꯏꯅꯦ
ꯃꯇꯝ ꯃꯇꯝ ꯁꯥꯡꯉꯗꯤ ꯁꯤ ꯑꯗꯨꯝ ꯆꯥꯡꯅꯤꯡꯕꯗꯣ
ꯍꯣꯏ ꯑꯩꯁꯤꯁꯦ ꯑꯩꯒꯤ ꯐ꯭ꯔꯦꯟ ꯑꯃꯅ ꯍꯥꯏꯔꯛꯄꯀꯣ ꯑꯗꯨꯒꯤ ꯑꯩꯗꯤ ꯇ꯭ꯔꯥꯏ ꯇꯧꯗ꯭ꯔꯤꯕꯅꯤ ꯌꯦꯕ
ꯑꯍꯟꯥꯟꯕꯔꯣꯁꯤꯅ
ꯑꯁꯤ ꯐꯥꯔꯁꯇ ꯑꯩ ꯀꯣꯜ ꯑꯃ ꯇꯧꯈ꯭ꯔꯦ ꯑꯗꯨꯒ ꯁꯦꯀꯦꯟꯒꯤꯗꯣ ꯃꯥꯅ ꯅꯝꯕꯔ ꯄꯤꯔꯛꯑꯒ ꯀꯣꯜ ꯇꯧꯔꯒ ꯀꯣꯜꯗꯣ ꯔꯤꯁꯤꯞ ꯇꯧꯗꯕꯤꯗ ꯃꯊꯟꯇ ꯇꯥꯛꯁꯇꯣ ꯀꯝꯄ꯭ꯂꯤꯠ ꯑꯣꯏꯌꯦ ꯍꯥꯏꯌꯦ ꯐꯤꯐꯇꯤꯟ ꯀꯩꯅꯣ ꯇꯧꯔ
ꯅꯦ ꯑꯗꯨ ꯇꯧꯕꯗ ꯑꯃꯨꯛ ꯔꯤꯄꯤꯠ ꯇꯧꯅꯨꯀꯣ ꯃꯤ ꯑꯃꯗ
ꯑꯣ ꯑꯗꯨ ꯃꯣꯏꯒꯤ ꯇꯥꯛꯁꯇꯨꯗꯤ ꯑꯗꯨꯝ ꯏꯈ꯭ꯔꯦ
ꯍꯣꯏ ꯑꯗꯨꯝ ꯏꯅꯤ
ꯎꯝ ꯍꯝ ꯋꯥꯔꯜ ꯀꯞꯀꯨꯝꯕꯗꯤ ꯌꯦꯡꯕ꯭ꯔꯣ ꯕꯣꯜꯒꯨꯝꯕ
ꯑꯗꯨꯁꯨ ꯍꯦ ꯨ ꯌꯦꯡꯗꯦ ꯒꯦꯝꯁꯨ ꯁꯅꯥꯗꯦ ꯑꯩꯈꯣꯏꯗꯤ
ꯄꯨꯁꯀꯥ ꯏꯔꯤꯕ
ꯑꯣ ꯀ ꯅ ꯑꯦꯕ ꯀ ꯄꯨꯔꯥ ꯀꯃꯅ ꯆ
ꯍꯥ
ꯃꯪꯗꯤ
ꯑꯩ ꯑꯩꯗꯤ ꯂꯣꯏꯁꯦ
ꯑꯣ ꯑꯁꯥꯏ ꯐꯣꯟꯖꯦꯜꯗꯤ ꯅꯪ ꯈꯣꯟꯖꯗꯦ ꯑꯩꯗꯤ ꯑꯩꯈꯣꯏ ꯂꯦꯡꯒꯥ ꯂꯥꯡꯉꯥꯡ ꯂ ꯗ ꯃꯥ ꯈꯣꯟꯖꯦꯜꯗ ꯂꯩꯒꯗꯧꯕ ꯃꯤꯒ ꯃꯥꯟꯅꯗꯦꯕ ꯑꯗꯨꯒꯤ ꯑꯩꯈꯣꯏ ꯂꯦꯡꯒꯥꯔ ꯑꯩꯈꯣꯏ ꯖꯅꯤꯌꯥꯔ ꯍꯥꯏꯅ ꯈꯪꯅꯤ ꯍꯥꯏꯗꯤ ꯑꯦ
ꯑꯩꯅ ꯐꯥꯔꯁ ꯀꯣꯜ ꯇꯧꯕꯗꯨꯅ ꯅꯪꯗꯤ ꯑꯉꯥꯡ ꯃꯆꯥꯒ ꯍꯥꯏꯌꯦ ꯎꯝ
ꯑꯉꯥꯡ ꯈꯤꯇꯪ ꯑꯉꯥꯡꯒꯤ ꯈꯤꯇꯪ ꯃꯅꯥꯏ ꯌꯥꯝ ꯀ꯭ꯌꯨꯠ ꯑꯣꯏꯕꯗꯣ ꯅꯨꯄꯥ ꯃꯌꯥꯝꯅ ꯍꯥꯏꯔꯛꯀꯅꯤꯀꯣ ꯅꯨꯄꯥ ꯃꯌꯥꯝꯅ ꯍꯥꯏꯔꯛꯀꯅꯤ ꯅꯪ ꯉꯥꯏꯍꯥꯛ ꯂꯩꯔꯗꯤ ꯉꯥꯏꯍꯥꯛ ꯂꯩꯏꯔꯗꯤ ꯑꯗꯨꯝ ꯀꯣꯜ ꯇꯧꯔꯅꯤꯅ ꯃꯤ ꯃꯌꯥꯝ ꯊꯦꯡꯅꯑꯅꯤꯅ ꯑꯗꯨꯗ ꯃꯣꯏ ꯅꯪꯒꯤ ꯈꯣꯟꯖꯦꯜ ꯌꯥꯝ ꯀꯌ꯭ꯨꯠ ꯑꯣꯏꯅ ꯍꯥꯏꯔꯛ
ꯑꯗꯣ ꯍꯥꯏꯔꯛꯄ ꯀꯥꯟꯗ ꯑꯩꯕꯨ ꯅꯤꯡꯁꯤꯡꯉꯣꯀꯣ
ꯑꯩꯒꯤ ꯀꯩꯅꯣꯗꯨꯁꯨ ꯑꯗꯨꯝ ꯁꯦꯞ ꯇꯧꯔꯒꯦ ꯐ꯭ꯔꯦꯟ ꯑꯣꯏꯁꯦ ꯑꯗꯨꯝ
ꯍꯣꯏ ꯌꯥꯏꯗ ꯑꯗꯨꯅ ꯐꯩꯗ ꯑꯗꯨꯝ ꯋꯥꯔꯤ ꯁ ꯁꯦ ꯑꯗꯨꯝ ꯐ꯭ꯔꯦꯟ ꯑꯣꯏꯁꯦ
ꯐ꯭ꯔꯦꯟꯁꯦ ꯑꯗꯨꯝ ꯑꯣꯏꯔꯒ ꯑꯩꯁꯨ ꯀꯩꯅꯣꯗ ꯎꯝ ꯏꯝꯐꯥꯜ ꯂꯨꯛꯒꯦ ꯇꯧꯕꯅꯦ ꯇ꯭ꯌꯨꯁꯗꯦꯒꯨꯝꯕꯗ
ꯑꯣ
ꯀꯥꯏ ꯋꯥꯏꯗ ꯂꯩꯕ꯭ꯔꯣ ꯑꯗꯨꯝ
ꯑꯗꯨꯗꯤ ꯁꯤ ꯑꯁꯦꯝꯕ꯭ꯂꯤ ꯍꯣꯜ ꯃꯅꯤꯡ ꯈꯪꯉꯝꯅꯤꯅꯝꯗꯤ ꯍꯣꯜꯗꯤ ꯁꯝꯗꯤ ꯍꯣꯜꯗꯤ ꯈꯪꯉꯝꯅꯤꯅ ꯑꯗꯨ ꯃꯅꯤꯡ ꯂꯩꯕꯅꯦ ꯅꯪꯗꯤ ꯂꯥ
ꯏꯃꯥꯟꯅꯕꯤꯗ ꯑꯗꯨ ꯀꯩꯅꯣꯗ ꯂꯩꯌꯦ ꯔꯦꯃꯦꯗꯤꯒꯤ ꯃꯅꯥꯛꯇ ꯃꯥꯡꯉꯣꯟꯗ
ꯅꯣꯏ ꯈꯨꯟ ꯅꯣꯏ ꯈꯨꯟꯗꯤ ꯑꯗꯨꯝ ꯍꯥꯏꯗꯤ ꯆꯠꯄ ꯌꯥꯕ꯭ꯔꯥ ꯂꯝꯕꯤꯁꯦ ꯏꯔꯥꯡ ꯊꯣꯛꯇ꯭ꯔꯣ
ꯂꯩꯇꯦ ꯏꯔꯥꯡ
ꯑꯣ ꯑꯗꯨꯏꯅꯨꯡꯉꯥꯏ ꯅꯣꯏꯁꯨ ꯅꯨꯡꯉꯥꯏꯔꯝꯅꯤꯖꯥ ꯑꯗꯨꯗꯤ
ꯅꯨꯡꯉꯥꯏꯌꯦ
ꯄꯥꯈꯠꯄ ꯑꯝꯇ ꯂꯩꯇꯕꯀꯣ
ꯑꯁꯤ ꯀꯣꯜ ꯀꯣꯜ ꯇꯧꯅꯕ ꯈꯣꯏꯁꯦ ꯑꯁ ꯀꯔꯤ ꯀꯔꯤ ꯁꯥ ꯋꯥꯔꯤ ꯁꯥ
ꯑꯁ ꯑꯍꯥ ꯑꯍꯥꯟꯕꯗꯀꯣ ꯅꯔꯕꯥꯖ ꯌꯥꯝ ꯆꯠꯄꯅꯦꯍꯦ ꯑꯈꯣꯏꯁꯨ
ꯑꯩꯁꯨ ꯑꯩꯁꯨ ꯉꯁꯥꯏ ꯇꯧꯔꯒ ꯐꯥꯔꯁ ꯇꯧꯕꯗꯣ ꯒ꯭ꯌꯥꯟ ꯇꯥꯗꯦ ꯀꯩ ꯀꯔꯤ ꯁꯥꯒꯗꯧꯕꯅꯣꯗꯣ
ꯎꯝ ꯋꯥꯍꯩꯗ ꯑꯁꯤ ꯑꯁꯤ ꯍꯥꯏꯒꯦꯅ ꯍꯥꯏꯕꯁꯨ ꯑꯗꯨꯝ ꯉꯝꯗꯕꯀꯣ ꯏꯀꯥꯏꯕ ꯍꯥꯏꯁꯦꯔꯥ ꯅꯔꯚꯁ ꯆꯠꯄꯁꯨ ꯂꯩꯌꯦꯕ ꯑꯁ ꯑꯗꯨꯝ ꯁꯅꯔꯗꯤ ꯃꯤ ꯃꯤꯠ ꯅꯨꯡꯉꯥꯏ ꯉꯥꯏ ꯅꯨꯡꯉꯥꯏꯕ ꯌꯥꯝ ꯊꯦꯡꯅꯕꯅꯤꯗ ꯑꯩꯈꯣꯏꯅ ꯍꯥꯏꯅꯤꯡꯉꯥꯏ ꯂꯩꯇꯔ꯭ꯁꯨ ꯃꯣꯏꯅ ꯑꯗꯨꯝ ꯍꯥꯏꯔꯛꯄꯗꯣ
ꯑꯗꯨꯝ ꯁꯥꯟꯅꯔꯗꯤ ꯍꯣꯏ ꯑꯣꯏꯒꯅꯤꯕꯀꯣ ꯐꯥꯔꯁ ꯇꯥꯏꯝꯅꯤꯅ
ꯍꯣꯏ ꯐꯥꯔꯁ ꯇꯥꯏꯝꯗꯤ ꯑꯩꯈꯣꯏꯗꯤ ꯌꯥꯝ ꯃꯥꯡꯉꯦꯗ ꯇꯥꯛꯁꯨ ꯌꯥꯝ ꯃꯥꯡꯉꯨꯅꯦ
ꯎꯝ ꯑꯩꯅ ꯐ ꯑꯃ ꯅꯨꯄꯥ ꯑꯃꯗꯣ ꯇꯧꯔꯣ ꯍꯥꯏꯔꯒ ꯑꯗꯨꯝ ꯑꯩꯗꯨꯅ ꯈꯔ ꯇꯥꯏꯄꯤꯡ ꯇꯞꯄꯒꯤꯀꯣ ꯅꯝꯕꯔꯗꯣ ꯑꯗꯨꯒꯤ ꯕꯤꯖꯤ ꯑꯗꯨꯝ ꯂꯩꯕ
ꯅꯝꯕꯔꯁꯦ ꯌꯥꯝ ꯁꯣꯏꯒꯟꯕꯅꯤ ꯑꯩ ꯑꯍꯥꯟꯕꯗ
ꯍꯥꯏ ꯁꯤꯗꯤ ꯀꯩꯅꯣ ꯄꯦꯟꯒꯨꯝꯕ ꯗꯔꯀꯥꯔ ꯂꯩꯌꯦꯅꯦ
ꯍꯣꯏ ꯍꯣꯏ ꯑꯣꯐꯤꯁ ꯑꯃꯒꯨꯝꯅꯀꯣ
ꯍꯣꯏ ꯗꯥꯏꯔꯦꯛ ꯁꯠ ꯍꯥꯏꯕꯒ
ꯑ ꯃꯤ ꯂꯩꯗꯕ ꯔꯨꯝꯗ ꯃꯤ ꯂꯩꯗꯕ ꯔꯨꯝꯗ ꯇꯦꯕꯜ ꯍꯥꯞꯄꯒ ꯄꯦꯟꯒ ꯅꯣꯠ ꯑꯃ ꯍꯥꯞꯔꯒ ꯇꯧ ꯇꯥꯕꯅꯤ ꯑꯗꯨ ꯑꯝ ꯑꯩꯗꯤ ꯑꯩꯈꯣꯏꯗꯤ ꯑꯍꯥꯟꯕꯗ ꯇꯥꯁꯦ ꯌꯥꯝ ꯃꯥꯡꯕꯤꯈꯤ ꯍꯧꯖꯤꯛ ꯍꯧꯖꯤꯛ ꯑꯗꯨꯝ ꯂꯩꯈ꯭ꯔꯦꯕ ꯂꯣꯏꯁꯤꯟꯈ꯭ꯔꯦꯕ
ꯑ ꯑꯩꯗꯤ ꯐꯥꯔꯁ ꯀꯩꯅꯣꯗ ꯂꯩꯕ ꯀꯥꯟꯗ ꯑꯩꯒꯤ ꯐ꯭ꯔꯦꯟꯅ ꯇ꯭ꯔꯥꯏ ꯇꯧ ꯍꯥꯏꯕ ꯑꯩꯅ ꯍꯩꯔꯣꯏꯗ ꯍꯥꯏꯕ ꯑꯗꯨꯒ ꯉꯔꯥꯡ ꯑꯃꯨꯛ ꯍꯥꯏꯔꯛꯄꯒꯤ ꯑꯩꯅ ꯍꯟ ꯅꯥꯍꯟꯅꯦꯕꯀꯣ ꯑꯗꯨꯒ ꯍꯣꯏ ꯇꯧꯒꯦ ꯊꯥꯔꯛꯑꯣ ꯍꯥꯏꯔꯒ ꯇꯧꯑꯣ
ꯏꯁꯁ ꯃꯤꯗꯤ ꯄꯩꯁꯥ ꯌꯥꯝ ꯐꯪꯅꯦꯍ ꯑꯩꯁꯨ ꯑꯍꯥꯟꯕꯗ ꯇꯧꯔꯅ ꯇꯧꯗꯕꯅꯦꯕ ꯑꯗꯣ ꯍꯧꯖꯤꯛꯇꯤ ꯑꯗꯨꯝ ꯈꯪꯉꯕꯅꯤꯅ ꯅꯤꯡ ꯇꯧꯅꯤꯡꯗ꯭ꯔꯁꯨ ꯄꯩꯁꯥ ꯐꯪꯅꯤ ꯍꯥꯏꯕꯒꯤ ꯋꯥꯈꯜ ꯂꯩꯕꯤꯀꯣ
ꯄꯩꯁꯥꯕꯨ ꯐꯪꯉꯗꯦ
ꯍꯣꯏꯗ ꯑꯁ ꯃꯤꯗꯤ ꯄꯩꯁꯥ ꯄꯩꯁꯥꯒꯤ ꯃꯔꯝꯗꯒꯤ ꯅꯠꯇ꯭ꯔꯣ ꯃꯤ ꯌꯥꯝ ꯑꯗꯨꯝ ꯍꯥꯠꯄꯗꯣ ꯃꯤꯐꯥꯎ ꯍꯥꯠꯄ ꯉꯝꯕꯗꯣ ꯑꯁꯤ ꯑꯁꯤꯗꯤ ꯀꯩꯁꯨ ꯅꯅꯥꯠꯇꯦꯗ
ꯎ ꯑꯃꯔꯣꯝꯗꯤ ꯀꯥꯟꯅꯩ ꯂꯣꯟꯁꯨ ꯍꯩꯕ
ꯑꯁ ꯃꯅꯤ ꯇꯝꯕꯗꯀꯣ ꯑꯁ ꯃ ꯍ ꯍꯣꯏ ꯀꯔꯤ ꯊꯕꯛ ꯇꯧꯗꯕꯅꯤꯅ ꯌꯨꯝꯗ ꯂꯩꯕꯅꯤꯅ ꯕꯣꯔ ꯌꯦꯟ ꯆꯨꯑꯕꯀꯣ
ꯍꯣꯏ
ꯃꯇꯝꯁꯨ ꯃꯥꯡꯍꯟꯕ ꯂꯣꯟꯁꯨ ꯇꯝꯍꯧꯕ ꯄꯩꯁꯥꯁꯨ ꯐꯪꯕ
ꯍꯥꯏ ꯐ꯭ꯔꯦꯟꯁꯨ ꯐꯪꯕ
ꯍꯣꯏ ꯐ꯭ꯔꯦꯟꯁꯨ ꯄꯪꯕ ꯑꯁ ꯀꯃꯥꯏꯗ ꯁꯤꯗꯤ
ꯅꯪꯅꯕ ꯅꯨꯡꯉꯥꯏꯅꯦ
ꯗ ꯅꯨꯄꯤꯁꯨ ꯅꯨꯄꯥꯁꯨ ꯑꯁꯤ ꯁꯤꯁꯨ ꯅꯨꯄꯥ ꯌꯥꯝꯕ꯭ꯔꯥ ꯈꯪꯗꯦ ꯅꯨꯄꯤꯁꯨ ꯅꯨꯄꯥꯁꯨ ꯌꯥꯝ ꯊꯦꯡꯅꯕꯗ ꯖꯠ ꯖꯠ ꯊꯦꯡꯅꯕꯅꯦ ꯌꯥꯝ ꯌꯥꯝ ꯅꯨꯡꯉꯥꯏ ꯃꯤꯁꯨ ꯊꯦꯡꯅꯕꯕꯅꯤ ꯍꯥꯏꯗꯤ ꯈꯨꯝꯕꯗ ꯑꯣꯔꯦꯁ ꯅꯥꯕꯗ ꯅꯨꯡꯉꯥꯏꯗꯕ ꯃꯤꯁꯨ ꯌꯥꯝ ꯊꯦꯡꯅꯅꯕꯅꯤ
ꯑꯩꯅ ꯐꯥꯔꯁ ꯇ ꯇꯧꯕꯗꯣ ꯋꯥ ꯉꯥꯡꯕꯗꯤ ꯌꯥꯝ ꯍꯩꯌꯦ ꯑꯃ ꯑꯗꯣ ꯑꯗꯨꯝ ꯉꯥꯡꯉꯦ ꯑꯩꯉꯣꯟꯗ ꯈꯔ ꯑꯃꯨꯛꯀ ꯉꯥꯡꯕꯨꯅꯦ ꯑꯩꯁꯨ ꯀꯔꯤ ꯉꯥꯡꯗꯣꯏꯅꯣ ꯈꯪꯗ꯭ꯔꯦ ꯍꯥꯏꯕꯒꯤ ꯀꯥꯏꯗꯦ ꯀꯥꯏꯗ ꯎꯝ
ꯍꯧꯖꯤꯛ ꯅꯪꯕꯨꯒ ꯅꯪꯒꯤ ꯅꯪꯕꯨ ꯈꯨꯝꯗ꯭ꯔꯤꯉꯩꯗ ꯃꯥꯡꯗ ꯃꯤꯁꯨ ꯑꯗꯨꯝ ꯈꯨꯝꯃꯦꯕꯀꯣ ꯑꯗꯨ ꯀꯣꯏꯁꯟ ꯀꯣꯏꯁꯟꯗꯨ ꯑꯗꯨꯝ ꯆꯞ ꯃꯥꯟꯅꯝꯗ ꯑꯗꯨꯝ ꯍꯥꯡꯕꯤꯌꯦ ꯅꯪꯕꯨ ꯍꯥꯡꯉꯁꯨ ꯑꯃꯨꯛ ꯔꯤꯄꯤꯠ ꯇꯧꯕꯤꯗꯣ ꯀꯣꯏꯁꯟꯗꯣ
ꯑ
ꯑꯗꯨꯝ ꯇꯧꯕꯅꯤ ꯆꯞ ꯆꯥꯔꯕ ꯍꯥꯏꯕꯒꯨꯝꯕ ꯀꯩꯗꯧꯔꯤꯒꯦ ꯍꯥꯏꯕꯗꯣ ꯑꯅꯤꯔꯥ ꯍꯨꯝ꯭ꯔꯥ ꯍꯥꯡꯉꯁꯨ ꯑꯗꯨꯝ ꯌꯎꯕꯅꯦ ꯍꯥꯡꯃꯍꯟꯕꯤ ꯈꯪꯗ꯭ꯔꯦꯕ ꯅꯪꯕꯨ ꯍꯥꯡꯈ꯭ꯔꯕ꯭ꯔꯥ ꯉꯁꯥꯏ ꯍꯥꯡꯕꯗꯣ ꯃꯤ ꯑꯇꯣꯞꯄꯗꯔ ꯅꯪꯕꯔꯥ ꯍꯥꯏꯅ ꯄ ꯑꯗꯨꯝ ꯈꯟꯕꯗꯣ
ꯑꯥ
ꯑꯗꯨꯒ ꯑꯗꯨꯝ ꯍꯥꯏꯗꯤ ꯈꯨꯝꯅꯤꯡꯉꯥꯏ ꯑꯗꯨꯝ ꯂꯩꯗ꯭ꯔꯗꯤ ꯀꯩꯗꯧꯔꯤꯅꯣ ꯍꯥꯏꯕꯗ ꯑꯗꯨꯝ ꯑꯍꯥꯟꯕ ꯑꯗꯨꯝ ꯍꯥꯏꯔꯛꯑꯅ ꯃꯣꯏꯁꯨ ꯑꯩꯁꯨ ꯀꯁꯨꯀꯣ ꯑꯗꯨꯗꯒꯤ ꯀꯣꯏꯁꯟꯗ ꯆꯞ ꯃꯥꯟꯅꯅ ꯃꯥꯃꯥꯅꯁꯨ ꯍꯥꯎꯕ ꯑꯩꯅꯁꯨ ꯍꯥꯏꯥꯎꯕ
ꯎꯝ
ꯑꯗꯨꯝ ꯊꯦꯡꯅꯥꯕꯨ ꯌꯥꯝ ꯌꯥꯎꯔꯅꯤ
ꯑꯗꯣ ꯑꯁꯨꯝ ꯅꯣꯛꯁꯨ ꯅꯣꯛꯅꯤꯡꯉꯦꯀꯣ ꯐꯥꯔꯁ ꯇꯥꯏꯝ ꯇꯧꯕꯗꯤ ꯇꯤꯟꯅꯕ ꯃꯤ ꯅꯠꯇꯕꯅꯤꯅ ꯁꯨꯝ ꯋꯥ ꯉꯥꯡꯃꯤꯉꯩꯗ
ꯍꯣꯏ ꯑꯁꯦꯡꯕꯅꯤ ꯋꯥꯔꯤ ꯂꯤꯅꯤꯡꯉꯥꯏꯁꯨ ꯀꯌꯥ ꯂꯩꯗꯕꯀꯣ
ꯌꯥꯝ ꯌꯥꯝꯅ ꯁꯨꯝ ꯀ꯭ꯂꯣꯁ ꯑꯣꯏꯔꯗꯤ ꯁꯨꯝ ꯋꯥꯔꯤꯗꯣ ꯑꯁꯤꯒꯤ ꯁꯤꯒꯦ ꯍꯥꯏꯔꯒ ꯂꯤꯔꯒ
ꯍꯣꯏ ꯑꯗꯨꯅꯦ ꯑꯁ ꯑꯗꯨꯕꯨꯀꯣ ꯈꯪ ꯅꯥꯕ ꯃꯤꯒ ꯋꯥꯔꯤ ꯁ ꯅꯕꯁꯨ ꯅꯨꯡꯉꯥꯏꯗꯕꯅꯤꯍꯦ ꯑꯁꯤꯗ ꯉꯁꯥꯏ ꯍꯥꯏꯗꯤ ꯑꯗꯨꯝ ꯀꯝꯐꯣꯔꯇꯦꯕꯜ ꯑꯣꯏꯕꯤ ꯑꯩꯈꯣꯏꯅ ꯉꯥꯡꯅꯤꯕ ꯉꯥꯡꯕꯗꯣ
ꯑꯥ
ꯏꯒꯨꯝꯕ ꯄꯟꯕ ꯀꯣ ꯑꯗꯨꯗꯤ ꯅꯍꯥꯟꯥꯟ ꯑꯩꯒꯤ ꯏꯃꯥꯟꯅꯕꯤꯒ ꯑꯩ ꯋꯥꯔꯤ ꯁꯟꯅꯕ ꯁꯤ ꯑꯦꯞꯇ ꯁꯤꯗ ꯑ ꯑꯗꯨꯝ ꯑꯩꯈꯣꯏꯗꯤ ꯑꯣꯔꯤꯖꯤꯅꯥꯜꯗꯤ ꯏꯪꯂꯤꯁꯇ ꯑꯗꯨꯝ ꯁꯥꯏꯕꯀꯣ
ꯎꯝ
ꯑꯗꯨꯒꯤ ꯑꯍꯥꯟꯕꯗꯤ ꯑꯗꯨꯝ ꯈꯪꯕꯤꯌꯦ ꯇꯞꯅ ꯁꯅꯕ ꯀꯩꯅꯣꯗ ꯃꯩꯇꯩꯂꯣꯟꯗ ꯉ ꯑꯗꯨꯗꯤ ꯏꯪꯂꯤꯁꯇ ꯍꯧꯈ꯭ꯔꯦ ꯑꯅꯤꯃꯛ
ꯃꯣꯏꯗꯣ ꯁꯤꯗꯣ ꯏꯪꯂꯤꯁꯇꯣ ꯁꯥꯔꯁꯨ ꯑꯗꯨꯝ ꯌꯥꯕ꯭ꯔꯣ
ꯄꯤꯔꯣꯏꯕꯀ ꯀꯩꯅꯣꯗ ꯌꯥ ꯌꯥꯗ ꯌꯥꯗꯦ ꯋꯥ ꯔꯣꯁꯗꯤ ꯌꯥꯗꯦꯕ ꯌꯥꯗꯕꯅꯤ ꯃꯩꯇꯩ ꯂꯣꯡꯉꯥꯛꯄꯅꯤ
ꯎꯝ ꯑꯁꯤꯗꯣ ꯃꯩꯇꯩꯂꯣꯟ ꯈꯛꯇ ꯀꯣ ꯑꯣ
ꯔꯣꯁ ꯌꯥꯝ ꯂꯩꯕꯅꯤꯅ ꯑꯩꯈꯣꯏꯁꯨ ꯂꯣꯏꯅ ꯄꯨꯟꯕ ꯉꯝꯗꯦꯗ
ꯌꯦꯡ ꯀꯁꯤ ꯃꯤ ꯌꯦꯡꯉꯒ
ꯑꯃꯔꯛꯇꯤ ꯃꯤꯡꯒꯨꯝꯕ ꯍꯥꯡꯕ ꯑꯗꯨꯝ ꯀꯧꯔꯨꯒꯀꯣ ꯍꯪꯕꯁꯨ ꯌꯥꯝ ꯂꯩꯌꯦꯗ ꯂꯩꯐꯝ
ꯑꯩꯁꯨ ꯑꯩꯁꯨ ꯏꯁꯩ ꯑꯃ ꯈꯨꯟ ꯍꯪꯉꯤꯅꯦ ꯑꯃꯗꯣ ꯑꯩꯅꯇꯗ ꯍꯣꯏ
ꯑꯩꯁꯨ ꯑꯍꯟ ꯑꯍꯥꯟꯕ ꯃꯤꯒꯨꯝꯕꯗ ꯂꯩꯐꯝ ꯍꯪꯕꯅꯦ
ꯑꯗꯨꯒꯨꯝꯕ ꯌꯥꯗꯕ꯭ꯔꯥ ꯑꯣ ꯈꯪꯗ ꯑꯨꯝ ꯍꯥꯏꯗꯤ ꯋꯥ ꯉꯥꯡ ꯅꯨꯡꯉꯥꯏ ꯂꯣꯟ ꯂꯩꯔꯕꯅꯤꯅ ꯁꯨꯝ ꯎꯝ
ꯨꯀꯣ ꯋꯥ ꯋꯥ ꯍꯥꯏꯅꯤꯡꯉꯥꯏ ꯂꯩꯗꯗꯤ ꯑꯗꯨꯝ ꯊꯣꯛꯄꯗꯣ ꯆꯤꯟꯗ
ꯍꯣꯏ
ꯌꯥꯝ ꯑꯩꯈꯣꯏꯁꯨ ꯌꯥꯝ ꯇꯧꯈ꯭ꯔꯦ ꯑꯗꯨꯃꯥꯏꯅ ꯌꯥꯝ ꯁ
ꯑꯁ ꯅꯨꯡꯉꯥꯏ ꯅꯨꯡꯉꯥꯏ ꯃꯤ ꯌꯥꯝ ꯊꯦꯡꯅꯈꯤꯅꯤꯗ
ꯌꯦꯦꯀꯅꯥꯇ ꯁꯥꯇꯤꯅ꯭ꯔ ꯎꯝ
ꯃꯣꯏꯁꯨ ꯍꯧꯖꯤꯛꯇꯤ ꯈꯪꯉꯕꯅꯦ ꯕꯣꯔ ꯆꯨꯍꯜꯂ ꯂꯩꯕ ꯑꯗꯨꯝ ꯃꯣꯔꯁꯨ ꯅꯥꯕ ꯀꯣ ꯇꯣꯞꯄꯤꯁꯦ ꯑꯗꯨꯝ ꯁꯣꯛꯀꯅꯤꯗ ꯃꯣꯏꯅ ꯕ ꯈꯩꯕ ꯈꯩꯕ ꯍꯥꯏꯕ ꯃꯤꯁꯤ ꯌꯥꯝꯃꯅꯦꯍ ꯁꯤꯗ
ꯑꯩꯗꯤ ꯊꯅꯪ ꯑꯂꯤ ꯇꯨ ꯀꯇ ꯑꯣꯏ ꯁꯥꯟꯅ ꯀꯗ
ꯑꯣ ꯑꯁ ꯃꯊꯥꯡꯒꯤꯗꯤ ꯑꯩꯈꯣꯏ ꯍꯦꯟꯅ ꯅꯨꯡꯉꯥꯏꯅꯦ ꯑꯩꯈꯣꯏꯁꯨ ꯋꯥꯔꯤꯖꯅꯥꯕꯨꯗꯤ ꯍꯥꯏꯗꯦꯕꯀꯣ
ꯑ ꯅꯣꯏꯗꯤ ꯊꯕꯛ ꯆꯠꯇ꯭ꯔꯣ ꯌꯨꯝꯗꯨꯁꯨ ꯂꯩꯕ꯭ꯔꯥ ꯉꯁ ꯆꯨꯞꯄ ꯅꯨꯡꯊꯤꯜ ꯆꯨꯞꯄ